ꯍꯜꯂꯣ ꯇꯥꯕ꯭ꯔꯣ
ꯁꯤꯗꯤ ꯇꯥꯕ꯭ꯔꯣ
ꯑꯧ ꯇꯥꯏꯌꯦ ꯇꯥꯏ
ꯑꯥ ꯍꯧꯖꯤꯛ ꯈꯛꯇꯥ ꯇꯥꯔꯦ ꯑꯣ‌ ꯅꯦꯠꯋꯥꯛ ꯁꯦꯡꯗꯦ ꯇꯥꯗꯦ ꯅꯪꯪ ꯈꯣꯟ ꯐꯖꯅ ꯍꯥꯥ
ꯅꯪ ꯈꯣꯟ ꯐꯖꯅ ꯇꯥꯗꯤꯌꯦ ꯅꯪꯒꯤ ꯈ‌ꯣꯟ ꯁꯦꯡꯗꯦ
ꯑꯣ ꯀꯩꯗꯧꯔꯤꯅꯣ
ꯇꯥꯕ꯭ꯔꯣ
ꯇꯥꯏꯌꯦ ꯇꯥꯏ
ꯑꯩꯒꯤ ꯈꯣꯟꯗꯤ ꯁꯦꯡꯕ꯭ꯔꯥ
ꯍꯣꯏ ꯁꯦꯡꯉꯦ
ꯑꯣ ꯍꯧꯖꯤꯛ ꯁꯦꯡꯉꯦ ꯅꯪꯒꯤꯁꯨ ꯑꯥ ꯁꯦꯡꯈ꯭ꯔꯦꯅꯦ ꯖ‌ꯦ ꯀꯩꯁꯨ ꯇꯧꯗꯦꯗ ꯆꯥꯛ ꯍꯤꯟꯖꯥꯡ ꯊꯣꯡꯉꯁꯤꯔꯥꯅ ꯈꯜꯂꯤꯅꯤ
ꯑꯩꯁꯨ ꯑꯁꯤ ꯀꯣꯜ ꯇꯧꯕ ꯂꯣꯏꯔꯗꯤ ꯊꯣꯡꯉꯅꯤ
ꯑꯣ ꯀꯔꯤ ꯏꯟꯁꯥꯡ ꯊꯣꯡꯒꯦꯔꯥ
ꯉꯁꯤꯁꯦ ꯁꯦꯕꯣꯠ ꯊ‌ꯣꯡꯁꯤꯔꯥ ꯈꯜꯂꯤꯅꯦ ꯁꯦꯕꯣꯠ
ꯑꯦꯁ ꯁ‌ꯦꯕ‌ꯣꯠꯇꯣ ꯏꯔꯣꯟꯕ ꯍꯥꯎꯕꯅꯦ ꯏꯔꯣꯟꯕ ꯆꯥꯕ꯭ꯔꯥ
ꯍꯥꯎꯕꯅꯦ ꯍꯣꯏ ꯆꯥꯏ ꯏꯔꯣꯝꯕ ꯇꯧꯁꯤꯔꯥ ꯑꯗꯨꯗꯤ ꯈꯪꯗꯦꯗ
ꯍꯥꯎꯕꯅꯦ ꯇꯧꯁꯜꯂꯣ
ꯏꯔꯣꯟꯕꯁꯦ ꯑꯂꯨꯒ ꯇꯧꯗ‌ꯣꯏꯔꯥ
ꯎꯝ ꯑꯂꯨ ꯑꯃꯒꯨꯝꯕ ꯍꯥꯞꯄꯒ ꯑꯧ ꯅꯪ ꯅꯣꯏ ꯃꯤ ꯀꯌꯥꯅꯣ
ꯑꯩ ꯏꯊꯟꯇꯅꯦ
ꯅꯊꯟꯇꯥ ꯑꯣꯏꯔꯗꯤ ꯑꯂꯨ ꯑꯃ ꯁꯦꯕꯣꯠ ꯑꯃ ꯑꯣꯏꯗꯤ ꯀꯣꯟꯅꯥꯔꯅꯤꯅ
ꯎꯝ ꯑꯗꯣ ꯑꯩꯁꯦ ꯀꯩꯅꯣ ꯑꯥ ꯇꯤꯡꯕꯤꯔꯗꯤ ꯐꯒꯗꯕꯅꯦ ꯌꯣꯡꯆꯥꯛ ꯃꯔꯨ ꯂꯩꯕꯅꯤꯅꯦ
ꯍꯥꯥ ꯑꯁ ꯑꯗꯨꯒ ꯍꯥꯞꯄꯗꯤ ꯍꯥꯎꯒꯗꯕꯅꯤꯅꯦ ꯑꯥ
ꯎꯝ ꯍꯨꯖꯤꯛ ꯃꯤꯒꯤ ꯇꯤꯡꯒꯤꯒꯤꯗꯣꯏ
ꯍꯥꯎꯕꯅ‌ꯦ ꯍꯨꯖꯤꯛ ꯇꯤꯡꯉꯗꯤ ꯍꯌꯦꯡ ꯆꯥꯔꯅꯤ
ꯎꯝ
ꯏꯁꯦꯌꯦ ꯈꯪꯅꯦ ꯁꯧꯒ꯭ꯔꯤ ꯍꯤꯟꯖꯥꯡ ꯆꯥꯁꯤꯔꯥ ꯇꯧꯁꯦꯔꯥ
ꯎꯝ ꯁꯧꯒꯔ꯭ꯤꯁꯨ ꯍꯥꯎꯕꯅꯦ
ꯅꯪꯗꯤ ꯆꯥꯕ꯭ꯔꯣ ꯍꯩꯅꯕ꯭ꯔꯣ
ꯍꯣꯏ ꯍꯩꯅꯌꯦ ꯆꯥꯏꯌꯦ ꯍꯥꯎꯋꯦꯗ ꯁꯧ꯭ꯒꯔꯤꯁꯦ ꯍꯥꯎꯕꯅꯦ ꯑꯧ ꯆꯥꯏꯌꯦ ꯍꯣꯏ ꯍꯥꯎꯋꯦ ꯐꯖꯅ
ꯅꯨꯡꯇꯤꯒꯤ ꯆꯥꯔꯁꯨ ꯍꯥꯎꯋꯦ
ꯎꯝ ꯈꯔ ꯁꯥꯍꯜꯂꯒꯅꯦ ꯎꯃꯣꯔꯣꯛ ꯈꯔ ꯁꯥꯕ ꯑꯗꯨꯒ ꯍꯣꯏ ꯉꯥ ꯑꯀꯪꯕ ꯎ ꯎꯃꯣꯔꯣꯛ ꯍꯥꯏꯕ ꯁꯦ ꯎꯃꯣꯔꯣꯛ ꯀꯩꯅꯣꯗ ꯑꯄꯤꯛꯄꯗꯣ ꯀꯩꯅꯣꯗꯣ ꯑꯁꯡ ꯑ ꯑꯥꯎ ꯎꯝ ꯑꯗꯨ ꯇꯣ ꯍꯥꯞꯄꯒ ꯉꯥ ꯑꯀꯪꯕꯗꯣ ꯉꯥ ꯎꯝ ꯀꯪꯕ ꯍꯥꯏꯕꯗꯤ ꯀꯩꯊꯦꯟꯗ ꯌꯣꯟꯕꯗꯣ
ꯎꯝ
ꯎꯝ ꯃꯆꯥ ꯃꯆꯥꯗꯣ ꯑꯗꯣ ꯍꯥꯎꯗꯤ ꯍꯥꯎꯗꯧ ꯃꯥꯜꯂꯦ ꯍꯥꯎꯕꯅꯤ
ꯍꯥꯎꯋꯦ ꯍꯣꯏ ꯑꯩꯗꯤ ꯑꯗꯨ ꯀꯔ꯭ꯤꯝꯇ ꯍꯥꯞꯄꯔꯣꯏ
ꯑꯥ
ꯇꯧꯒ꯭ꯔꯤꯒ ꯅꯄꯥꯛꯄꯤꯒꯥ
ꯑꯣ
ꯎꯝ ꯆꯅꯝꯗꯣ ꯆꯅꯝꯁꯨ ꯁꯨꯕꯤꯔꯅꯤ ꯑꯗꯨ ꯂꯣꯏꯔꯦ ꯑꯗꯨ ꯉꯥꯛꯇꯪ ꯊꯣꯡꯉꯅꯤ
ꯑꯣ ꯉꯥ ꯊꯝꯂꯣꯏꯗ꯭ꯔꯣ
ꯉꯥ ꯍꯥꯞꯇꯦ ꯉꯔꯤꯗꯤ ꯍꯥꯞꯄꯦ ꯑꯗꯣ ꯉꯥ ꯑꯀꯪꯕꯗꯣ
ꯑꯧ
ꯑꯗꯣ ꯍꯥꯞꯇꯦ
ꯑꯣ ꯑꯗꯨ ꯀꯩꯅꯣꯗꯣ ꯎꯝꯅꯥ ꯅꯀꯨꯞꯄꯤꯗꯣ ꯑꯗꯨꯔꯥ ꯍꯥꯏꯁꯦ ꯑꯗꯣ ꯑꯅꯤꯗ
ꯅꯀꯨꯞꯄꯤ ꯅꯠꯇꯕ ꯅꯄꯥꯛꯄꯤ ꯑꯃ ꯅꯄꯥꯛꯄꯤꯗꯣ ꯕꯤꯄꯤꯗꯒ ꯌꯥꯝ ꯐꯕꯗꯣ
ꯅꯝꯄꯥꯛꯄꯤ ꯍꯥꯏꯁꯦ ꯈꯔ ꯁꯥꯡ ꯁꯥ ꯎꯝ ꯈꯔ ꯁꯥꯡꯕꯗꯨꯔꯥ ꯂꯨꯄꯥ ꯇꯔꯥ ꯇꯔꯥꯒꯤ ꯌꯣꯟꯕꯗꯨꯔꯥ ꯑꯦ ꯀꯨꯟ ꯀꯨꯟ ꯀꯨꯟꯒꯤ ꯌꯣꯟꯕꯗꯨꯔꯥ ꯀꯨꯟ ꯀꯨꯟꯒꯤ ꯌꯣꯟꯕꯗꯣ ꯑꯣ ꯑꯣꯏ ꯑꯩ ꯍꯣꯏ ꯆꯨꯝꯃꯦ ꯆꯨꯝꯃꯦ ꯑꯗꯣ ꯑꯩ ꯑꯩꯁꯨ ꯑ ꯗꯨ ꯄꯥꯝꯃꯦ ꯑꯗꯨ ꯑꯩ ꯌꯥꯝ ꯆꯥꯏꯌꯦ ꯑꯗꯨꯗꯣ
ꯑꯁ ꯑꯣ ꯁꯧꯒ꯭ꯔꯤ ꯍꯦꯟꯖꯥꯡꯗ ꯍꯥꯞꯄꯣ ꯑꯗꯨꯗꯣ ꯌꯥꯝ ꯍꯥꯎꯕꯅꯦ
ꯍꯥꯞꯀꯦ ꯍꯣꯏ ꯃꯊꯪꯗ ꯑꯗꯣ ꯅꯄꯥꯛꯄꯤ ꯀꯧꯕ꯭ꯔꯥ ꯑꯗꯨꯗꯣ
ꯐꯥꯔꯁꯇꯅꯦ ꯏꯁꯩ ꯁꯧ ꯑꯦ ꯏꯁꯩ ꯍꯥꯏꯌꯦ ꯏꯁꯤꯡꯗꯣ
ꯑꯧ
ꯏꯁꯤꯡꯗꯣ
ꯎꯝ
ꯒ꯭ꯌꯥꯁꯀ ꯊꯝꯃꯒ ꯁꯧꯍꯜꯂꯦꯗꯅ ꯉꯥꯔꯤ ꯃꯣꯔꯣꯛ ꯂꯣꯏꯅ ꯍꯥꯞꯄ ꯂꯣꯏꯔꯀꯥꯟꯗ ꯉꯥꯛꯇꯪ ꯁꯧꯍꯜꯂꯒ ꯅꯄꯥꯛꯄꯤꯗꯣ ꯍꯥꯟꯅ ꯍꯥꯞꯄꯣ ꯅꯄꯥꯛꯄꯤꯗꯣ ꯍꯥꯞꯄ ꯂꯣꯏꯔꯒ ꯁꯧꯍꯜꯂꯅꯤ ꯉꯥꯍꯥꯛ ꯁꯧꯍꯟꯕ ꯂꯣꯏꯔꯒ ꯍꯧꯖꯤꯛꯇꯤ ꯅꯄꯥꯛꯄꯤꯗꯣ ꯃꯨꯜꯂꯦ ꯍꯥꯏꯔꯀꯥꯟꯗ ꯁꯧꯒ꯭ꯔꯤꯗꯣ
ꯎꯝꯍꯨꯝ ꯎꯝ
ꯀꯣ ꯁꯧꯒ꯭ꯔꯤꯗꯣ ꯍꯥꯞꯄꯣ ꯑꯗꯨꯒ ꯆꯅꯝ ꯁꯨꯕꯗꯣ ꯑꯗꯨꯒ ꯑꯗꯨꯝ ꯍꯥꯞꯃꯤꯟꯅꯔꯣ ꯑꯗꯨꯒ ꯁꯧꯍꯜꯂꯣ
ꯍꯣꯏ ꯇꯧꯔꯒꯦ ꯃꯊꯪꯗꯗꯤ ꯎꯝ ꯃꯊꯪꯗ ꯇꯧꯔꯒꯦ
ꯊꯣꯡꯉꯒ ꯍꯥꯎꯋꯦ ꯍꯥꯎꯇꯦ ꯍꯥꯏꯕꯗꯣ ꯍꯥꯏꯔꯛꯑꯣꯀꯣ
ꯑꯃꯨꯛ ꯀꯣꯜꯗ ꯍꯥꯏꯔꯛꯎ ꯍꯥꯏꯌꯨ
ꯀꯣꯜꯗ ꯅꯠꯇ꯭ꯔꯁꯨ ꯑꯗꯨꯝ ꯃꯦꯁꯦꯖꯇꯁꯨ ꯑꯗꯨꯝ
ꯍꯣꯏ ꯐꯣꯇꯣ ꯊꯥꯔꯛꯀꯦꯅꯦ
ꯑꯦꯁ ꯊꯥꯔꯛꯑꯣ ꯎꯝ
ꯍꯣꯏ ꯑꯗꯨ ꯑꯗꯨ ꯅꯄꯥꯛꯄꯤꯗꯣ ꯑꯩ ꯌꯥꯝ ꯆꯥꯕꯅꯦ ꯌꯥꯝ ꯌꯥꯝ ꯍꯥꯎꯋꯦ ꯑꯩ ꯑꯗꯨ ꯀꯨꯟ ꯀꯨꯟꯒꯤ ꯂꯩꯕꯗꯣ ꯀꯨꯟ ꯀꯨꯟꯒꯤ ꯂꯩꯕꯗꯣ ꯇꯪ ꯇꯪꯈꯥꯏ ꯇꯪꯈꯥꯏꯁꯦ ꯇꯪꯈꯥꯏꯁꯦ ꯉꯁꯤꯒꯨꯝꯕ ꯊꯣꯡ ꯊꯣꯡꯉꯅꯤ ꯍꯌꯦꯡ ꯍꯌꯦꯡ ꯃꯣꯔꯅꯤꯡꯁꯦ ꯇꯪꯈꯥꯏ ꯊꯣꯡꯕ
ꯑꯥ ꯑꯥ ꯌꯥꯏꯌꯦ ꯑꯣ ꯑꯗꯨꯗꯣ ꯃꯤꯃꯤ ꯁꯤꯡꯖꯨꯁꯨ ꯆꯥꯕꯅꯦ ꯍꯥꯎꯕꯅꯦ
ꯑꯩꯗꯤ ꯎꯝ ꯑꯩꯗꯤ ꯆꯥꯗꯦ ꯁꯤꯡꯖꯨꯗ ꯍꯥꯞꯇꯦ
ꯑꯦꯁ ꯆꯥꯎꯑꯣ ꯌꯥꯝ ꯍꯥꯎꯕꯅꯦ ꯀꯨꯞꯅ ꯁꯣꯏꯔꯒ ꯃꯣꯔꯣꯛ ꯎꯃꯣꯔꯣꯛꯇꯣ ꯍꯥꯥ
ꯑꯧ ꯇꯥꯏꯌꯦ
ꯇꯥꯕ꯭ꯔꯣ
ꯍꯜꯂꯣ ꯍꯣꯏ ꯇꯥꯏꯌꯦ
ꯑꯣ ꯁꯦꯡꯗꯕ꯭ꯔꯥ ꯑꯩꯒꯤ ꯈꯣꯟꯁꯦ ꯑꯥꯎ
ꯑꯥ ꯁꯦꯡꯉꯦ ꯁꯦꯡꯉꯦ ꯑꯗꯨ ꯃꯊꯪꯗ ꯇꯧꯔꯒꯦ ꯀꯩꯅꯣꯗꯣ ꯎꯝ
ꯍꯣꯏ
ꯁꯤꯡꯖꯨꯁꯨ ꯇꯧꯔꯒꯦ ꯌꯦꯟꯁꯥꯡ ꯏꯟꯁꯥꯡ ꯊꯣꯡꯕꯁꯨ ꯇꯧꯔꯒꯦ ꯑꯗꯨꯒ ꯑꯗꯨꯒꯤ ꯑꯁ ꯃꯅꯥꯗꯣ ꯑꯩꯗꯤ ꯌꯥꯝ ꯄꯥꯝꯃꯤꯅꯦ ꯆꯤꯡ ꯆꯤꯡꯗꯗꯤ ꯊꯥ ꯊꯥꯔꯀꯥꯟꯗ
ꯍꯥꯎꯕꯅꯦ ꯍꯦ ꯑꯦ
ꯃꯐꯝꯗꯗꯤ ꯍꯧꯋ‌ꯦ ꯑꯩꯈꯣꯏꯕꯨꯗꯤ ꯄꯥꯛ ꯍꯧꯗꯦ ꯍꯥꯏꯌ‌ꯦ ꯁꯥꯕ
ꯑꯦꯁ ꯍꯧꯔꯝꯒꯅꯤꯗꯥ ꯑꯥ ꯁꯥꯕ꯭ꯔꯣ
ꯁꯥꯕꯒꯤ ꯍꯧ ꯍꯧꯗꯦ ꯍꯥꯏꯌꯦ ꯅꯣꯏ ꯅ‌ꯣꯏꯔꯣꯝꯗꯗꯤ ꯍꯣꯏ ꯅꯣꯏꯔꯣꯝꯗꯗꯤ ꯁꯥꯗꯕ꯭ꯔꯥ ꯏꯪꯕ꯭ꯔꯥ
ꯁꯥꯕ ꯍꯥꯏꯁꯦ ꯑꯗꯨꯝ ꯁꯥ ꯁꯥꯏꯗꯥ ꯁꯥꯕꯗꯤ ꯑꯗꯨꯝ
ꯑꯣꯑꯣ
ꯊꯥꯔꯁꯨ ꯑꯗꯨꯝ ꯍꯧꯋꯦꯗ ꯑꯈꯣꯏꯔꯣꯝꯗꯗꯤ ꯑꯗꯣ ꯍꯧꯖꯤꯛꯇꯤ ꯃꯇꯝꯅꯤꯅ ꯑꯗꯨ ꯃꯥꯒꯤ ꯃꯥꯁꯦ ꯅꯣꯡ ꯆꯨꯕ ꯃꯇꯝꯗ ꯅꯣꯡ ꯆꯨꯕ ꯃꯇꯝꯗ ꯑꯗꯨꯝ ꯍꯧꯕꯅꯦ ꯍꯥꯏꯗꯤ ꯃꯥꯗꯤ ꯏꯁꯤꯡ ꯑꯗꯨꯝ ꯏꯁꯤꯡ ꯆꯥꯏꯔꯗꯤ ꯑꯗꯨꯝ ꯍꯧ ꯍꯧꯋꯦꯕ ꯂꯥꯛ
ꯍꯣꯏ ꯍꯣꯏ
ꯗꯨ ꯅꯣꯏꯁꯨ ꯊꯥꯔꯒ ꯏꯁꯤꯡꯗꯣ ꯑꯗꯨꯝ ꯆꯥꯏꯌꯣ ꯑꯌꯨꯛ ꯅꯨꯡꯗꯥꯡ ꯎꯝ
ꯍꯣꯏ ꯇꯤꯆꯔ ꯗ‌ꯦꯗꯥ ꯌꯨꯝꯗ
ꯍꯥ
ꯑꯗꯨ ꯍꯥꯎ ꯃꯅ
ꯀꯔꯤ ꯍꯥꯕꯥ
ꯌꯨꯝꯗ ꯊꯥꯒꯦ ꯍꯥꯏꯕ ꯑꯗꯨꯗꯣ ꯑꯩ ꯑꯩ ꯍꯧꯖꯤꯛ ꯂꯩꯁꯦ ꯌꯨꯝꯗ ꯅꯠꯇ‌ꯦ ꯁꯤꯇꯤ ꯑꯅ‌ꯦ ꯍꯣꯏ ꯎꯝ ꯁꯤꯇꯤꯗꯅ‌ꯦ ꯑꯗꯨꯒꯤ
ꯄꯤꯒꯤꯁꯨ ꯌꯥꯝ ꯐꯕꯅꯦꯕ ꯑꯗꯨꯗꯣ ꯈꯪꯕ꯭ꯔꯥ
ꯑꯣ ꯄꯤꯄꯤ ꯑꯥ ꯕꯤꯄꯤ ꯍꯥꯏ ꯇꯧꯕꯀꯣ ꯍꯣꯏ ꯈꯪꯉ‌ꯦ ꯈꯪꯉ‌ꯦ
ꯑꯥꯎ ꯑꯣ ꯌꯥꯝ ꯐꯕꯅꯦ ꯍꯥꯏꯕ
ꯎꯝ
ꯑꯥꯗꯨꯟ
ꯎꯝ ꯐꯔꯝꯒꯅꯤ ꯐꯔꯝꯒꯅꯤ
ꯀꯔꯤ ꯇꯞ ꯊꯕꯛ ꯇꯧꯔꯒ ꯂꯩꯕ꯭ꯔꯥ ꯁ꯭ꯀꯨꯜ ꯀꯥꯔꯒ ꯂꯩꯕ꯭ꯔꯥ ꯅꯪꯗꯤ
ꯑꯦꯛꯖꯝ ꯊꯥꯏꯌ‌ꯦ ꯃꯔꯛ ꯃꯔꯛꯇ ꯑꯦꯖꯝ ꯊꯥꯏꯌ‌ꯦ ꯑ‌ꯦ ꯅꯠꯇ‌ꯦ ꯀꯝꯄꯤꯇꯤꯚ ꯑꯦꯛꯖꯥꯝ ꯑꯃ ꯊꯥꯏꯌꯦ ꯔꯦꯜꯋ‌ꯦꯒꯤ
ꯑꯣ ꯑꯣ ꯑꯣ ꯑꯣ ꯑꯣ ꯑꯁ ꯌꯥꯝ ꯐꯩꯅꯦ ꯑꯗꯨꯗꯤ ꯁꯤꯁꯇꯔ ꯍ‌ꯣꯏꯗꯤ ꯑꯩꯗꯤ ꯀꯔꯤꯁꯨ ꯇꯧꯗꯦ ꯑꯩꯔꯣ ꯌꯨꯝꯗ ꯑꯗꯨꯝ ꯐ꯭ꯔꯤꯗ ꯂꯩꯔꯒ ꯐꯝꯕ ꯑꯁꯤꯒꯤ ꯊꯕꯛ ꯇꯧꯋꯦ ꯀꯥꯏꯗꯤꯗꯀꯣ
ꯐ꯭ꯔꯤ ꯐ꯭ꯔꯤ
ꯍꯥꯥ
ꯅꯪꯒꯤ ꯈꯣꯟꯖꯦ ꯐꯖꯅ ꯇꯥꯗꯦ ꯅꯦꯠꯋꯥꯛ ꯁꯦꯡꯗꯔꯦ ꯑꯃꯨꯛ
ꯉꯥꯏꯈꯣꯀꯣ ꯁꯤ ꯇꯩꯒꯦ
ꯐ꯭ꯔꯤꯗ ꯂꯩꯔꯒ ꯇꯧꯕ ꯊꯕꯛꯇꯣ ꯑ
ꯑꯥ ꯑꯥ
ꯑꯣ ꯑꯗꯨꯅꯦ
ꯐ꯭ꯔꯤꯗ ꯎꯝ
ꯎꯄꯥꯏ ꯂꯩ
ꯑꯩꯖꯨ ꯐꯔ꯭ꯤꯗ ꯂꯩꯅꯤꯡꯉꯦ ꯎꯝ ꯇꯟꯂꯝꯃꯣꯏꯗ ꯑꯃ ꯍꯜꯂꯣ ꯑꯃ ꯇꯧꯔꯝꯒꯅꯤꯗ ꯍꯜꯂꯣ ꯍꯜꯂꯣ